ꯍꯜꯂꯣ
ꯍꯜꯂꯣ
ꯎꯝ
ꯎꯝ ꯇꯥꯔꯕꯣ
ꯇꯥꯔꯦ ꯇꯥꯔꯦ ꯊꯝꯆꯦꯠꯇꯣ
ꯍꯥꯥ
ꯊꯝꯆꯦꯠꯇꯣ
ꯑꯥ
ꯂꯣꯏꯃꯛ ꯃꯔꯨ ꯆꯪꯗꯦꯕꯀꯣ ꯌꯥꯝ ꯅꯧꯋꯦꯕ ꯆꯥꯕꯗ ꯑꯃ ꯊꯨꯝꯕꯗꯣ ꯈꯪꯕ꯭ꯔꯥ ꯌꯥꯝ ꯅꯧꯕꯒꯤ ꯑꯩꯗꯤ ꯑꯗꯨꯗꯣ ꯌꯥꯝ ꯄꯥꯝꯃꯦꯕꯀꯣ ꯑꯗꯨꯗꯨꯅ ꯌꯥꯝ ꯍꯥꯎꯅ ꯆꯥꯔꯛꯑꯦ ꯌꯥꯝ ꯆꯥꯗꯦ ꯊꯝꯆꯦꯠꯇꯤ ꯑꯅꯤ ꯑꯍꯨꯝ ꯈꯛꯇꯪꯅꯦ ꯑꯗꯨ ꯑꯠꯇꯩ ꯐꯣꯇꯣ ꯀꯥꯞꯄꯦ ꯐꯣꯇꯣ ꯀꯥꯞꯄꯦ ꯀꯥꯞꯄꯦ ꯀꯥꯞꯄꯦ ꯑꯗꯨꯒ ꯍꯜꯂꯛꯑꯦ ꯐꯣꯇꯣ ꯃꯌꯥꯝ ꯀꯥꯞꯄꯦ ꯐꯣꯇꯣ ꯑ ꯗꯨꯝꯀ ꯄꯦꯗꯨꯒꯣꯜꯂꯨꯏ ꯐꯨꯠꯇꯣ ꯊꯥꯒꯠꯂꯤꯁꯤꯅꯦ ꯑꯗꯨꯒꯤ
ꯇꯥꯕ꯭ꯔ
ꯌꯦꯁ
ꯑ ꯑꯩꯗꯣ ꯈꯔ ꯀꯩꯅꯣ ꯅꯦꯠꯇꯨ ꯅꯨꯡꯉꯥꯏꯇꯕ ꯃꯥꯜꯂꯦ ꯑꯗꯨꯒꯤ ꯃꯄꯥꯟ ꯊꯣꯛꯀꯦ ꯇꯧꯕ
ꯍꯣꯏ ꯍꯣꯏ ꯍꯣꯏ ꯊꯣꯛꯑꯣ ꯊꯣꯛꯑꯣ
ꯈꯔ ꯁ꯭ꯂꯣ ꯑꯣꯏꯕꯀꯣ ꯍꯥꯥ
ꯑꯩꯒꯤ ꯏꯁꯇꯦꯇꯁꯇꯣ ꯂꯣꯏ ꯌꯦꯡꯗ꯭ꯔꯤꯕ ꯅꯠꯇꯦ ꯅꯠꯇꯦ
ꯐꯖꯅ ꯇꯥꯗꯦꯕꯣ
ꯑꯩꯒꯤ ꯏꯁꯇꯦꯇꯁꯇꯣ
ꯑꯥ
ꯌꯦꯡꯗ꯭ꯔꯤꯕꯣ ꯂꯣꯏꯅ ꯍꯥꯏꯕ
ꯌꯦꯡꯉꯦ ꯑꯩ ꯅꯪꯒꯤ ꯏꯁꯇꯦꯇꯁꯁꯦ ꯑꯗꯨꯝ ꯌꯦꯡꯉ
ꯑꯣ ꯑꯩꯈꯣꯏꯗꯤ ꯑꯩꯗꯤꯅꯦ ꯏꯁꯇꯦꯇꯁꯀꯨꯝꯕ ꯌꯥꯝ ꯊꯝꯕꯁꯦ ꯌꯥꯝ ꯄꯥꯝꯖꯩꯌꯦꯕ ꯑꯗꯨꯗꯨꯒꯤꯅꯤꯗ ꯃꯤꯉꯣꯟꯗ ꯌꯥꯝ ꯁꯣ ꯇꯧꯅꯤꯡꯕꯩ ꯅꯠꯇꯕ ꯌꯥꯝ ꯎꯠꯅꯤꯡꯕꯒꯤ ꯅꯠꯇꯕ ꯑꯩꯉꯣꯟꯗ ꯅꯨꯡꯉꯥꯏꯖꯕꯗꯣ ꯊꯝꯃꯒ ꯑꯗꯨꯗꯣ ꯑꯣꯏ
ꯎꯝ
ꯑꯗꯨꯒꯤꯅꯤꯗꯥ
ꯅꯪꯒꯤ ꯅꯃꯥꯟꯅꯕ ꯌꯥꯏꯁꯤꯡꯅꯗꯤ ꯀꯃꯥꯟ ꯇꯧꯔꯛꯇ꯭ꯔ
ꯀꯔꯤ
ꯅꯃꯥꯟꯅꯕꯤ ꯑꯅꯤꯗꯨꯗꯤ ꯃꯣꯏꯒꯤ ꯊꯝꯕꯥꯜ ꯄꯨꯒꯗ꯭ꯔꯥ
ꯄꯨꯔꯛꯑꯦ ꯑꯩꯈꯣꯏ ꯑꯍꯨꯝꯃꯛꯀꯤ ꯕꯨꯛꯀꯦꯅꯦ ꯑꯍꯨꯝꯗꯣ ꯑꯩꯅ ꯊꯝꯕꯗꯣ
ꯆꯥ ꯊꯝꯕꯥꯜ ꯃꯅꯥꯗ ꯐꯖꯟ ꯁꯦꯝꯃꯒ ꯇꯧꯕꯗ
ꯎꯝ ꯑꯈꯣꯏ ꯑꯍꯨꯝꯒꯤ ꯕꯨꯛꯀꯦꯅꯦ ꯐꯖꯗ꯭ꯔꯣ ꯅꯦꯆꯔꯦꯜ ꯕꯨꯛ
ꯅꯦꯆꯔꯦꯜ ꯕꯨꯛꯀꯦꯅꯦ ꯑꯗꯨꯒꯨꯝꯕ ꯕꯨꯛꯀꯦꯗꯣ ꯀꯩꯅꯣ ꯃꯇꯝꯗ ꯑꯃꯨꯛ ꯄꯤꯔꯗꯤ ꯂꯧꯅꯤꯡꯉꯣꯏꯅ ꯃꯤꯗꯦ
ꯀꯔꯤ ꯃꯇꯝꯗ
ꯕꯣꯀꯦ ꯄꯤꯕ ꯃꯇꯝꯗ ꯍꯥꯏꯕꯅꯤꯗ
ꯑꯦ ꯑꯗꯨꯅ ꯍꯦꯟꯅ ꯃꯒꯨꯟ ꯂꯩꯇ꯭ꯔꯣ ꯑꯩꯈꯣꯏꯗꯤ ꯑꯗꯨꯒꯨꯝꯕꯅ ꯍꯦꯟꯅ ꯄꯥꯝꯖꯩ
ꯆꯥꯠꯆꯥ ꯄ ꯀꯩꯅꯣꯗ ꯑ ꯇ꯭ꯔꯦꯗꯤꯁ‍꯭ꯅꯦꯜ ꯇ꯭ꯔꯦꯗꯤꯁ꯭ꯅꯦꯜꯗ ꯂꯨꯞꯄ ꯑꯗꯨꯒꯨꯝꯕꯒꯤꯅꯟꯅꯦ
ꯑꯈꯣꯏꯒꯤ ꯇ꯭ꯔꯦꯗꯤꯁ꯭ꯅꯦꯜꯒꯤ ꯃꯤꯅꯦ
ꯁꯥꯔꯦꯅꯦ ꯑꯗꯨꯗꯨꯅ
ꯎꯝ
ꯄꯩꯁꯥꯁꯨ ꯇꯤꯡꯗ꯭ꯔꯦ ꯊꯥꯏꯅꯒꯤ ꯀꯩꯅꯒꯤ ꯍꯦꯔꯣꯁ ꯏꯪ ꯍꯦꯔꯣ ꯍꯦꯔꯣꯏꯟꯁꯤꯡꯒꯤ ꯔꯣꯜꯗ ꯑꯃꯨꯛ ꯇꯧꯕ ꯇꯥꯔꯦ
ꯎꯝ ꯃꯥꯅꯦ ꯑꯈꯣꯏꯗꯤ ꯅꯠꯇ꯭ꯔꯥ
ꯎꯝ ꯋꯥꯔꯤꯁꯤꯡ ꯀꯩꯀꯥ ꯊꯥꯏꯅꯒꯤ ꯋꯥꯔꯤꯁꯤꯡꯁꯤꯅ ꯑꯗꯨꯝ ꯀꯔꯤ ꯍꯥꯏꯁꯤꯔꯥ ꯔꯣꯃꯥꯟꯇꯤꯛ ꯑꯣꯏꯕ ꯍꯦꯜꯂꯦꯅ
ꯍꯣꯏ ꯍꯣꯏ ꯍꯦꯜꯂꯦ ꯍꯦꯜꯂꯦ ꯌꯥꯝ ꯁꯥꯊꯤꯅ ꯍꯦꯜꯂꯦ ꯍꯧꯖꯤꯛꯇꯤ ꯑꯥ ꯂꯩꯍꯧꯔꯦ ꯍꯧꯖꯤꯛꯀꯤ
ꯎꯝ
ꯀꯩꯅꯣꯁꯤꯗꯤ ꯏꯃꯤꯇꯦꯁꯟ ꯉꯥꯛꯇꯅꯤ ꯃꯇꯧ ꯇꯝꯕ ꯎꯝ
ꯍꯧꯖꯤꯛꯇꯤ ꯀꯔꯤ ꯍꯥꯏꯁꯤꯔꯥ ꯅꯨꯡꯁꯤꯅꯕꯁꯤꯡꯅꯁꯨ ꯇꯁꯦꯡꯅ ꯅꯨꯡꯁꯤꯅꯕ ꯄꯥꯛ ꯂꯩꯇ꯭ꯔꯦꯕ
ꯎꯝ
ꯑꯗꯨꯝ ꯂꯦꯟꯅꯕꯒꯤ ꯀꯩ ꯀꯩꯅꯣ ꯇꯧꯅꯤꯡꯉꯥꯏꯒꯤ ꯈꯛꯇ ꯑꯣꯏꯈ꯭ꯔꯦꯕ
ꯎꯝ
ꯐꯔꯦꯅꯦ ꯅꯪꯒꯤ ꯍꯦꯔꯣꯁꯨ ꯊꯥꯏꯅꯒꯤ ꯃꯑꯣꯡ ꯄꯥꯝꯕ ꯑꯃ ꯐꯪꯕ ꯑꯣꯏꯔꯅꯤ
ꯎꯝ ꯑꯁ ꯃꯥꯗꯤ ꯎꯝ ꯈꯪꯗꯦꯗ ꯃꯤꯁꯦ ꯖꯠ ꯖ꯭ꯔꯠ ꯖꯥꯖ꯭ꯔꯠ ꯈꯪꯗꯕ ꯌꯥꯝ ꯂꯩꯅꯦ ꯅꯨꯄꯥꯁꯦ ꯀꯃꯥꯏ ꯍꯥꯏꯗꯣꯏꯅꯣ
ꯃꯄꯥꯟ ꯂꯝꯗꯒꯤ ꯃꯑꯣꯡ ꯇꯧꯅꯤꯡꯕ ꯈꯛꯇ ꯑꯣꯏꯌꯦ
ꯃꯥꯅꯦ
ꯈꯔ ꯂꯩꯔꯗꯤ ꯅꯩꯁꯨ ꯑꯗꯨꯝ ꯇꯧꯅꯤꯡꯕ ꯍꯧꯔꯛꯈ꯭ꯔꯅꯤ
ꯑꯗꯨꯒꯨꯝꯕꯗꯤ ꯄꯥꯝꯗꯦꯗ ꯑꯩꯗꯤ ꯀꯩꯁꯨ
ꯌꯦꯡꯕ ꯇꯔꯦ
ꯎꯝ
ꯑꯩꯗꯤ ꯉꯁꯤ ꯀꯩꯅꯣꯝ ꯂꯧ ꯆꯠꯄꯗ ꯎꯆꯦꯛ ꯃꯀꯣꯟ ꯑꯃ ꯊꯦꯡꯅꯩꯌꯦ
ꯎꯆꯦꯛ
ꯎꯝ
ꯃꯥ ꯀꯩꯒꯤꯅꯣ ꯍꯥꯏꯁꯦ
ꯂꯧꯒꯤ ꯀꯩꯅꯣ ꯑ ꯀꯔꯤ ꯍꯥꯏꯕꯅꯣ ꯈꯪꯗꯦꯅꯦ ꯎꯝ ꯑꯁ ꯑꯩ ꯃꯃꯤꯡ ꯀꯥꯎꯈ꯭ꯔꯦꯅꯦ ꯀꯩꯅꯣ ꯈꯨꯅꯤꯡ ꯍꯥꯏꯕ ꯈꯨꯅꯤꯡ ꯍꯥꯏꯕ ꯀꯩꯅꯣ ꯑꯃ ꯈꯣꯏꯅꯤꯡ ꯍꯥꯏꯕ꯭ꯔꯥ ꯑꯣ ꯑꯗꯨ ꯑꯗꯨ ꯍꯥꯏꯕ ꯃꯥꯜꯂꯦ ꯃꯥꯒꯤ ꯃꯃꯤꯡꯗ ꯑꯩ ꯍꯔꯦꯟ ꯐꯠꯇꯣ ꯊꯥꯔꯛꯀꯦ ꯃꯥꯒꯤ ꯃꯀꯣꯟꯗ ꯂꯩꯕ ꯃꯆꯥ ꯑꯃꯈꯛꯇ ꯂꯩꯍꯧꯕ
ꯎꯝ
ꯎ ꯂꯧꯗ ꯌꯨꯝ ꯁꯥꯕ ꯂꯩꯕꯗꯣ
ꯎꯝ
ꯁꯪ ꯍꯥꯏꯕ ꯎꯝ ꯂꯧꯎꯁꯪ ꯑꯗꯨꯒꯤ ꯀꯩꯅꯣꯝꯃ ꯀ ꯂꯩꯕ ꯃꯀꯣꯟꯗꯨꯁꯨ ꯌꯥꯝ ꯋꯥꯡꯉꯒ ꯇꯧꯕ ꯅꯠꯇꯦꯕ
ꯎꯝ
ꯊ ꯃꯕꯤꯁꯤꯡ ꯑꯗꯨꯝ ꯂꯥꯛꯔꯕꯗ ꯑꯩꯅ ꯑ ꯂꯩꯔꯤꯕ ꯖꯥꯠꯂꯅ ꯀꯥꯈꯠꯄꯗ ꯂꯩꯔꯝꯕ ꯋꯥꯅꯤ
ꯑꯗꯨꯝ ꯊꯝꯕꯤꯔꯝꯃꯕꯣ
ꯎꯝ ꯑꯩꯗꯣ ꯑꯁ ꯃꯣꯕꯤꯗꯣ ꯍꯥꯏꯒꯦꯅ ꯍꯥꯟꯅ ꯇꯥꯟꯅꯔꯝꯃꯦ ꯍꯥꯟꯅ ꯅꯥꯎꯔꯤ ꯄꯥꯏꯔꯒ
ꯎꯝ
ꯃꯆꯥꯗꯣ ꯄꯥꯏꯔꯒ ꯑꯗꯨꯝ ꯇꯥꯔꯒ ꯧꯔꯤ ꯀꯩꯅꯣꯗꯨꯣ ꯇꯠꯈ꯭ꯔꯕ
ꯎꯝ
ꯑꯗꯒꯤ ꯑꯃꯨꯛ ꯊꯝꯈ꯭ꯔꯅꯤ
ꯎꯝ ꯃꯥꯏ ꯃꯄꯤꯗꯤ ꯂꯩꯍꯧꯗ꯭ꯔꯣ ꯑꯗꯨ ꯃꯀꯣꯟꯗ
ꯃꯀꯣꯟꯗꯨꯗ ꯑꯩ ꯂꯥꯛꯄꯗꯗꯤ ꯂꯥꯛꯇ꯭ꯔꯦꯕ ꯑꯗꯨꯝ ꯃꯄꯥꯟꯗ ꯀꯩꯅꯣ ꯇꯧꯔꯨꯕꯗ ꯃꯆꯥꯗꯨꯁꯨ ꯄꯥꯏꯕ ꯈꯔ ꯈꯔꯕꯨꯗꯤ ꯍꯩꯔꯦꯕ
ꯎꯝ
ꯑꯩꯅ ꯀꯥꯈꯠꯄꯗ ꯑꯗꯨꯝ ꯄꯥꯏꯊꯣꯛꯀꯦ ꯇꯧꯕꯗ ꯄꯥꯏꯕꯗꯨ ꯌꯥꯝ ꯍꯩꯇꯕꯅꯤꯅ ꯃꯈꯥꯗ ꯇꯥꯔꯒ
ꯎꯝ
ꯍꯗꯤ
ꯐꯖꯅ ꯊꯝꯕꯤꯔꯝꯗ꯭ꯔꯣ ꯅꯪꯅ
ꯌꯥꯝ ꯐꯖꯅ ꯊꯝꯃꯤ ꯈꯕꯅꯤ ꯇꯤꯟ ꯐꯥꯎ ꯊꯤꯑꯒ ꯊꯝꯃꯝ ꯈꯕꯅꯤ ꯆꯠꯂꯝꯑꯗꯥ ꯍꯥꯏꯒ
ꯑꯣ ꯃꯥꯏ ꯆꯥꯅꯤꯡꯉꯥꯏꯗꯣ
ꯎꯝ
ꯎꯝ
ꯎꯍꯨꯝ
ꯍꯜꯂꯣ
ꯅꯃ ꯀꯩꯀꯥ ꯑꯗꯨꯝ ꯃꯣꯏꯅ ꯆꯥꯕꯁꯤꯡꯗꯣ
ꯍꯜꯂꯣ
ꯍꯥꯜꯂꯛꯑꯅꯤ ꯑꯍꯨꯝ ꯐꯥꯔꯒ ꯃꯀꯣꯟꯒꯤ ꯃꯅꯥꯛꯇ ꯊꯝꯂꯝꯃꯅꯤ ꯆꯥꯅꯤꯡ ꯑꯦ ꯍꯥꯏꯗꯤ ꯆꯖꯥ ꯁꯅꯨꯅꯥ ꯍꯪꯗꯦ ꯆꯥꯕ꯭ꯔꯥ ꯆꯥꯗꯕ꯭ꯔꯥ ꯑꯩꯁꯨ ꯑꯗꯨꯝ ꯊꯝꯂꯝꯃꯒ ꯀꯨꯝꯃꯦ ꯐꯣꯇꯣ ꯑꯝꯗ ꯀꯥꯞꯄ ꯑꯃꯥ
ꯎꯝ ꯇꯕꯔꫭ ꯑꯩꯗꯤ ꯑꯃꯇꯥ ꯇꯗꯔꯦ ꯅꯣꯏ ꯑ ꯃꯁꯥꯛꯇꯣ
ꯊꯕꯤꯒꯤ ꯍꯣꯔꯦꯟ ꯐꫭꯇꯣ
ꯎꯝ
ꯑꯩꯗꯣ ꯄꯨꯔꯁꯤꯔꯥ ꯈꯟꯕꯅꯦꯕ
ꯅꯪꯅ ꯌꯣꯛꯄꯁꯨ ꯉꯝꯃꯣꯏꯗꯕꯗ ꯀꯩꯒꯤ ꯄꯨꯅꯤꯡꯉꯤꯕ
ꯅꯣꯏꯒꯤꯅꯤ ꯄꯨꯔꯒ ꯌꯣꯛꯁꯤꯔꯅ ꯈꯟꯕ ꯑꯗꯨꯗ ꯑꯁ ꯑꯩ ꯌꯣꯛ ꯄ ꯉꯝꯃꯔꯣꯏꯅ ꯑꯃꯨꯛ ꯊꯝꯂꯝꯅꯤ ꯍꯥꯏꯗꯤ ꯃꯣꯏ ꯎꯝ ꯐꯦꯃꯤꯂꯤ ꯀꯥꯏꯅꯕꯁꯨ ꯇꯥꯔꯦꯅ ꯎꯔꯗꯤ ꯑꯗꯨꯗ ꯈꯜꯂꯒ ꯅꯨꯡꯉꯥꯏꯇꯥꯔꯕ
ꯃꯆꯥꯗꯨꯁꯨ ꯑꯅꯤ ꯑꯍꯨꯝ ꯑꯣꯏꯔꯗꯤ ꯐꯕ ꯑꯃꯈꯛꯇ ꯑꯣꯏꯕ
ꯍꯣꯏ ꯃꯣꯏ ꯑꯣ ꯍꯧꯖꯤꯛꯇꯤ ꯂꯩꯃꯤꯟꯅꯔꯝꯃꯅꯤꯗ ꯃꯃꯥꯒ
ꯎꯝ ꯃꯀꯣꯟꯗꯨꯗ ꯑꯃꯨꯛ ꯊꯝꯈ꯭ꯔꯕꯅꯤꯅ ꯃꯃꯥꯡꯗꯨꯁꯨ ꯂꯥꯛꯑꯝ ꯈꯔꯅꯤ
ꯑꯥ
ꯍꯇꯥ ꯍꯇꯥ ꯐꯥꯔꯔꯣꯏ ꯃꯣꯏꯗ ꯑꯗꯨꯝ ꯄꯥꯏꯕ ꯍꯧ ꯊꯣꯛꯈ꯭ꯔꯅꯤ ꯃꯆꯥꯗꯣ ꯌꯥꯝ ꯊꯨꯕꯅꯤꯅ ꯃꯣꯏꯗꯤ
ꯎꯅꯥꯎꯁꯦꯛꯇꯣ ꯈꯪꯕ꯭ꯔꯣ ꯂꯧ ꯕꯨꯛꯇ ꯂꯩꯕꯗꯣ ꯐꯧꯒꯤ ꯃꯔꯛꯇ ꯃꯅꯝ ꯌꯥꯝ ꯅꯨꯡꯁꯤꯕꯗꯣ ꯏꯔꯣꯟꯂꯥ ꯏꯔꯣꯟꯕꯗꯒ ꯍꯥꯞꯄ ꯆꯥꯅꯕꯗꯣ ꯇꯤꯟ ꯑꯃ ꯖꯤꯕ ꯑꯃ ꯑꯣꯏꯕꯅꯦꯕ
ꯅꯧ ꯁꯦꯠ
ꯎꯝ
ꯈꯪꯗꯦꯗ ꯒ꯭ꯔꯥꯁ ꯑꯣꯄꯥꯔꯒꯨꯝꯕ꯭ꯔꯥ
ꯎꯝ ꯀꯃꯥꯏꯅ ꯍꯥꯏꯗꯣꯏꯅꯣ ꯃꯥꯗꯣ ꯈꯪꯗꯦ ꯑꯩꯁꯨ ꯅꯪꯁꯨ ꯈꯪꯗꯤ ꯈꯪꯉꯝꯅꯤ ꯑꯩ ꯍꯥꯏꯕꯤꯅ ꯎꯔꯗꯤ ꯈꯪꯅꯤꯕ ꯃꯁꯛꯇꯣ ꯈꯪꯕ꯭ꯔꯥ
ꯎꯝ
ꯎꯝ ꯎꯝ
ꯃꯁꯛ ꯎꯗ꯭ꯔꯗꯤ ꯀꯃꯥꯏꯅ ꯈꯪꯗꯣꯏꯅꯣ ꯅꯠꯇ꯭ꯔ
ꯎꯝ
ꯃꯁꯥꯛ ꯎꯗꯔ ꯀꯥꯟꯗ ꯈꯪꯉꯗꯤ ꯑꯁ
ꯎꯔꯒ ꯇꯥꯛꯀꯗꯕꯅꯤ ꯀꯩꯅꯣ ꯐꯣꯇꯣ ꯑꯣꯏꯔꯁꯨ ꯑꯩ ꯍꯣꯔꯦꯟ ꯌꯦꯡꯒꯦ
ꯅꯪꯕꯨꯁꯨ ꯅꯪꯒꯤ ꯋꯥꯆꯦꯞ ꯅꯪꯒꯤ ꯏꯁꯇꯦꯇꯁꯇꫭ ꯐꯣꯇꯣ ꯎꯕꯒꯤ ꯈꯪꯉꯤꯅꯤꯅꯦ ꯑꯗꯨ ꯇꯥꯠꯇꯔꯗꯤ ꯈꯪꯉꯔꫭꯏ
ꯅꯪꯗꯤ ꯅꯪꯗꯤ ꯀꯔꯝꯕꯅꯣ ꯅꯪꯒꯤ ꯀꯩꯅꯣꯗꯣ ꯗꯤ ꯄꯤꯗ ꯌꯥꯎꯒꯨꯝ
ꯑꯥ ꯂꯦꯐ ꯂꯦꯐꯇ ꯂꯥꯁ ꯂꯦꯐꯇ ꯂꯩꯕꯗꫭ
ꯈ꯭ꯋꯥꯏ ꯋꯥꯡꯕꯁꯦ
ꯈꯪꯗꯦ ꯋꯥꯡꯉꯝꯒꯅꯤ ꯏꯃꯥꯟꯅꯕꯗꯒꯤꯗꯤ ꯈꯔ ꯋꯥꯡꯉꯝꯒꯅꯤ
ꯑꯃ ꯒ꯭ꯔꯦꯒꯤ ꯄꯦꯟ ꯁꯦꯠꯄꯁꯦ ꯒ꯭ꯔꯦ ꯍꯥꯏꯗꯣꯏꯔꯣ ꯑꯃ ꯑ ꯑꯥ
ꯎꯝ
ꯋꯥꯡꯉꯦꯅꯦ ꯅꯪꯗꯤ ꯀꯌꯥ ꯋꯥꯡꯒꯦ
ꯐꯥꯏꯚ ꯄꯣꯏꯟ ꯑꯦꯠ
ꯁꯦ ꯑꯩꯇꯤ ꯐꯥꯏꯚ ꯌꯧꯗꯦ ꯎꯝ ꯑꯦꯟ ꯁꯃ ꯋꯥ
ꯑ ꯅꯪ ꯀꯩꯅꯣ ꯑꯗꯨꯗꯤ ꯌꯥꯝ ꯋꯥꯡꯕ ꯃꯥꯜꯂꯦꯅ ꯅꯪꯒꯤ ꯐꯣꯇꯣ ꯑꯗꯨꯗꯤ
ꯀꯃꯥꯏ ꯋꯥꯡꯕ ꯃꯥꯟꯗꯣꯏꯅꯣ ꯃꯇꯦꯛ ꯑꯃꯝꯇꯪ ꯀꯥꯞꯄꯒ
ꯅꯠꯇꯦ ꯁꯨꯝ ꯌꯦꯡꯕꯗ ꯅꯣꯏ ꯅꯪꯒꯤ ꯀꯩꯅꯣ ꯀꯔꯤ ꯍꯥꯏꯗꯣꯏꯅꯣ ꯑꯗꯨꯝ ꯌꯦꯡꯕꯗ ꯃꯤ ꯋꯥꯡ ꯆꯥꯎꯒꯗꯕ ꯃꯥꯜꯂꯦꯕ
ꯅꯣꯅꯣꯅꯣ ꯋꯥꯡꯗꯦ ꯀꯥꯏꯗꯒꯤ ꯋꯥꯡꯕꯅꯣ ꯎꯝ ꯎ